ꯍꯜꯂꯣ ꯂꯣꯏꯈꯥꯕꯣ
ꯍꯣꯏ
ꯂꯣꯏꯈ꯭ꯔꯦ
ꯍꯣꯏ
ꯎꯝ ꯅꯝ ꯎꯗꯕ ꯀꯨꯏꯔꯦ
ꯌꯥꯛꯌꯥꯔꯕꯣ
ꯆꯥꯛ ꯆꯥꯔꯕꯣ ꯍꯥꯏꯔꯣ
ꯎꯝ
ꯆꯥꯛꯆꯥ ꯇꯣꯛꯑꯦ ꯑꯗꯨꯒ ꯑꯥ ꯂꯩꯌꯦ ꯁꯨꯝ
ꯀꯥꯏ ꯂꯩꯕ
ꯃꯈꯥ ꯗ ꯂꯩꯌꯦ
ꯀꯩꯗꯧꯔꯤꯕ ꯑꯗꯨꯗ
ꯃꯈꯥꯗꯅ ꯈꯔ ꯏꯪꯉꯦꯅ ꯑꯁ ꯁꯥꯕ ꯈꯥꯉꯝꯗꯅ ꯀꯨꯝꯃꯤꯅꯤꯗ
ꯑꯣ ꯀꯤꯗ꯭ꯔꯣ
ꯁꯤꯗꯒ ꯃꯄꯥꯟꯗ ꯃꯤ ꯊꯣꯛꯂꯑꯦ
ꯎꯝ
ꯅꯪꯗꯤ
ꯂꯩꯌꯦ ꯑꯩꯁꯨ ꯏꯃꯥꯌꯕꯤꯒ ꯂꯥꯏ ꯄꯥꯒꯦ ꯇꯧꯔꯤ ꯂꯥꯏ ꯄꯥꯃꯤꯟꯅꯁꯦꯅ
ꯑꯩꯅ ꯀꯟꯗ ꯑꯗꯨꯝ ꯄꯥꯎꯀꯣ
ꯄꯥꯒꯦ
ꯏꯪꯕ꯭ꯔꯣ
ꯏꯪꯉꯦ
ꯎꯝ ꯉꯁꯤ ꯃꯣꯏꯔꯣꯝ ꯁꯥꯏꯠꯁꯦ ꯈꯔꯥ ꯇꯧꯕ ꯃꯥꯜꯂꯤꯗ
ꯉꯁꯤꯈꯛ ꯅꯠꯇꯦ ꯉꯔꯥꯡ ꯉꯍꯥꯡꯁꯨꯅꯦ
ꯀꯗꯧꯗꯣꯏꯅ ꯍꯧꯖꯤꯛꯇꯤ
ꯉꯥꯠꯇꯪ ꯂꯩꯔꯒ ꯄꯥ ꯂꯥꯏꯔꯤꯛ ꯍꯧꯔꯅꯤ ꯄꯥꯕ
ꯑꯥ ꯉꯁꯤ ꯕꯣꯜ ꯌꯦꯡꯉꯔꯣꯏ
ꯀꯅꯥ ꯀꯅꯥ ꯂꯩꯒꯦ ꯐꯥꯏꯔꯦꯜ ꯉꯁꯥꯏ ꯂꯥꯛꯑꯦꯗ
ꯉꯁꯥꯏꯒꯤ ꯅꯪꯒꯤ ꯅꯣꯟꯗꯔꯒ ꯆꯠꯄ ꯑꯗꯨꯃꯥꯏꯅ ꯇꯧꯅꯣꯕ ꯑꯗꯨꯒꯨꯝꯕꯒꯤ ꯑꯗꯨꯒꯤ ꯃꯤꯒꯤ ꯂꯩ
ꯎꯝ ꯄꯥꯎ ꯐꯥꯎꯅꯗ꯭ꯔꯣ
ꯑꯩ ꯌꯥꯝ ꯃꯦꯁꯦꯁꯇ ꯑꯍꯟꯗꯦ ꯍꯨꯝ ꯑꯩ ꯑꯝꯇ ꯍꯟꯗꯦ
ꯃꯅꯔꯣ ꯅꯪꯅꯔꯣ ꯀꯩꯒꯤ
ꯑꯦ ꯃꯥ ꯃꯥ ꯁꯥꯎꯈ꯭ꯔꯦꯕ ꯑꯩ ꯊꯦꯝꯗ꯭ꯔꯦꯕ
ꯑꯦ ꯅꯪ ꯊꯦꯝꯗ꯭ꯔꯕꯥ
ꯑꯩ ꯀꯣꯟꯅ ꯊꯦꯝꯃꯅꯤ ꯍꯧꯖꯤꯛ ꯂꯣꯏꯔꯒ ꯉꯥꯏꯍꯥꯛ ꯂꯩꯔꯒ
ꯚꯦꯔꯥ ꯀꯥꯏꯅꯦ
ꯍꯧꯔꯦꯟ ꯂꯥꯏꯔꯤꯛ ꯄꯥꯂꯣꯢꯔꯛꯄꯗ ꯃꯔꯜ ꯍꯥꯏꯔꯛꯎꯀꯣ
ꯀꯩꯒꯤꯅꯣ
ꯑꯩ ꯎꯝ ꯑꯃꯥ ꯇꯧꯒꯦꯕ
ꯍꯣꯏ ꯍꯣꯏ
ꯌꯦꯛ ꯂꯥꯢꯔꯤꯛꯀ ꯌꯥꯝ ꯀꯅꯥ ꯄꯥꯝꯕꯗ ꯋꯥꯔꯕ ꯃꯇꯥꯡꯗꯣ ꯌꯨꯝ ꯍꯥꯏꯇꯥꯔꯦ ꯅꯪꯒꯤ ꯏꯟꯇꯔꯦꯁ ꯂꯩꯔꯛꯇꯕ ꯑꯩ ꯑꯟꯇꯦꯟꯁꯟ ꯄꯤꯅꯤꯉꯥꯏ ꯇꯧꯒꯦꯕ
ꯑꯦꯇꯦꯟꯁꯟꯂ
ꯑꯣ ꯁꯣꯢꯔꯣ ꯅꯪꯒꯤꯗꯣ
ꯁꯣꯏꯕꯅꯦ ꯍꯥꯏꯇꯥꯔꯦ ꯅꯪꯅ ꯁꯦꯝꯗꯣꯛꯄꯤꯔ ꯌꯥꯝ ꯅꯨꯡꯉꯥꯏ
ꯑꯥ ꯅꯨꯡꯁꯤꯠ ꯌꯥꯝ ꯏ ꯅꯨꯡꯁꯤꯠ ꯌꯥꯝ ꯁꯤꯠꯂꯦ ꯂꯣꯏꯔꯦ
ꯍꯣꯏ ꯂꯩꯌꯦꯕ ꯂꯦꯞꯄꯒ ꯂꯩꯌꯦꯕ ꯑꯩ
ꯈꯨꯅꯨꯡꯉꯥꯏ ꯑꯃꯥ
ꯅꯣꯏ ꯅꯨꯡꯁꯤꯠ ꯐꯪꯗꯥꯕ꯭ꯔꯣ
ꯐꯦꯟ ꯈꯛꯇꯅꯦ ꯅꯨꯡꯁꯤꯠ ꯂꯩꯇꯤꯌꯦ ꯊꯣꯡ ꯂꯣꯝꯁꯤꯟꯕꯅꯤꯅ ꯑꯗꯨꯕꯨꯅꯦ ꯃꯦꯁ ꯃꯈꯥꯒꯤ ꯀꯩꯅꯣꯗꯣ ꯈꯪꯉꯤꯗꯅ ꯆꯥꯛ ꯆꯥ ꯐꯝꯒꯤ ꯎꯝ ꯀꯩ ꯍꯥꯏꯗꯣꯏꯅꯣ ꯐꯝꯕꯝ ꯆꯤꯌꯔ ꯊꯥꯕꯗꯣ
ꯑꯗꯨꯖꯥꯗꯨꯗꯤ ꯊꯣꯡ ꯂꯣꯟ ꯖꯜꯂꯒ ꯅꯨꯡꯗꯥꯡ ꯑꯁ ꯂꯥꯏꯔꯤꯛ ꯄꯥꯕ ꯈꯨꯅꯨꯡꯉꯥꯏꯗꯤ ꯅꯪ ꯅꯤꯡꯁꯤꯡꯉꯤꯕ꯭ꯔꯥ ꯃꯦꯁꯀꯤ ꯑꯩꯈꯣꯏꯅ ꯃꯇꯝ ꯑꯃꯥ ꯃꯔꯛ ꯑꯃꯥ ꯂꯩꯔꯝꯕꯗꯨ ꯍꯦ
ꯃꯦꯁ ꯃꯈꯥꯒꯤꯗ꯭ꯔꯣ
ꯃꯈꯥ ꯑꯈꯣꯏ ꯅꯣꯡꯐꯗꯣꯛ ꯂꯥꯏꯔꯤꯛ ꯄꯥꯕꯀꯨꯝꯕꯗꯣ ꯃꯈꯥꯗ ꯑꯩꯈꯣꯏ ꯀꯩꯅꯣ ꯇꯧꯋꯤꯗꯅꯥ ꯑꯩꯈꯣꯏ ꯌꯨꯝ ꯂꯩꯇꯗꯅꯥ ꯅꯨꯡꯗꯥꯡ ꯅꯨꯡꯗꯥꯡ ꯃꯣꯏꯗꯥ ꯑꯍꯤꯡ ꯂꯦꯛꯄꯥ ꯆꯠꯍꯟꯕꯥ ꯃꯇꯥꯡꯗꯣ
ꯑꯣ ꯑꯣ ꯈꯪꯉꯦ ꯈꯪꯉꯦ
ꯅꯨꯡꯗꯥꯡ ꯋꯥꯏꯔꯝ ꯂꯥꯏꯔꯤꯛ ꯄꯥꯕꯗꯣ ꯍꯥꯏꯗꯤ ꯑꯥ ꯊꯣꯡꯗꯣ ꯒꯦꯠ ꯑꯣꯏꯅ ꯐꯖꯅ ꯄꯥꯟꯗꯦ ꯀꯩꯅꯣ ꯇꯧꯋꯤꯗꯅ ꯖꯥꯟꯂꯤ ꯑꯣꯏꯅ ꯈꯥꯏꯗꯅꯥ ꯀꯃꯥꯏ ꯍꯥꯏꯗꯣꯏꯅꯣ ꯖꯦꯜ ꯑꯗꯨꯗꯨꯅꯥ ꯅꯨꯡꯁꯤꯠꯇꯣ ꯌꯥꯝ ꯂꯥꯛꯄꯒꯤꯅꯦ ꯑꯁ ꯅꯨꯡꯉꯥꯏꯕꯅ
ꯍꯧꯖꯤꯛꯁꯨ ꯍꯥꯡꯂꯤꯕ ꯃꯥꯂꯦ
ꯑꯥ ꯍꯧꯖꯤꯛ ꯍꯥꯡꯉꯤꯕ꯭ꯔꯣ
ꯎꯝ
ꯃꯣꯏꯒꯤꯗꯤ ꯑꯁ ꯅꯨꯉꯥꯏꯕꯅꯦ ꯍꯦ
ꯃꯈꯥꯗ ꯀꯤꯝ ꯂꯩꯇꯕꯅꯤꯅꯀꯣ
ꯎꯝ
ꯀꯥꯏꯗꯦꯕ ꯅꯨꯡꯁꯤꯠ ꯁꯤꯠꯄꯁꯦ ꯂꯣꯏꯔꯦ ꯌꯨꯝ ꯃꯅꯨꯡꯗꯅ ꯁꯥꯕꯅ ꯀꯣ
ꯎꯝ ꯉꯁꯤ ꯀꯔꯤ ꯏꯟꯁꯥꯡ ꯆꯥꯒꯦ
ꯀꯥꯡꯁꯣꯏ ꯊꯣꯡꯉꯦ ꯑꯗꯨ ꯆꯥꯏꯌꯦ
ꯎꯝ ꯍꯥꯎꯕ꯭ꯔꯣ
ꯍꯥꯎꯋꯦ ꯉꯥ ꯊꯥꯛꯄꯒꯤ ꯉꯥ ꯑꯌꯥꯏꯕꯗꯣ
ꯎꯝ
ꯑꯗꯨ ꯍꯥꯞꯄꯒꯤ ꯌꯥꯝ ꯍꯥꯎꯋꯦ
ꯅꯣꯏꯗꯤ ꯌꯨꯝ ꯂꯣꯝꯗ ꯉꯥ ꯑꯌꯥꯏꯕ ꯄꯥꯛ ꯆꯥꯗꯕ꯭ꯔꯥ
ꯆꯥꯏꯌꯦ ꯑꯗꯨꯕꯨ ꯌꯥꯝ ꯇꯣꯏꯅ ꯆꯥꯕꯗꯤ ꯑꯣꯏꯗꯦ
ꯑꯩꯅ ꯈꯟꯕꯗ ꯅꯣꯏ ꯁꯥ ꯑꯌꯥꯏꯕꯒꯨꯝꯕ ꯑꯌꯥꯝꯕ
ꯁꯥ ꯁꯥ ꯑꯌꯥꯏꯕꯗꯤ ꯄꯥꯛ ꯄꯥꯛ ꯆꯥꯗꯦꯗ ꯌꯨꯝ ꯍꯥꯏꯕꯗꯤ ꯈꯨꯟꯒꯨꯝꯕꯗ ꯑꯗꯨꯝ ꯐꯪꯁꯟꯒꯨꯝꯕ ꯂꯩꯕ ꯃꯇꯝꯗ ꯆꯥ ꯊꯣꯛ ꯆꯥꯕ ꯃꯇꯝꯗ ꯑꯗꯨꯝ ꯑꯔꯦꯝꯕꯒꯨꯝꯕ ꯄꯨꯔꯛꯄꯗꯣ ꯑꯗꯨ ꯀꯪꯁꯤꯜꯂꯒ ꯊꯝꯃꯦꯕ ꯑꯗꯨꯝ ꯊꯑꯣꯏꯅ ꯂꯩꯔ ꯊꯑꯣꯏꯅ ꯍꯣꯏ ꯊꯑꯣꯏꯅ ꯂꯩꯕꯁꯦ ꯌꯥꯝ ꯇꯣꯏꯅ ꯂꯩꯕ ꯑꯣꯏꯗꯦ ꯑꯃꯨꯃꯨꯛ ꯂꯩꯌꯦꯕ ꯑꯗꯨꯕꯨ ꯉꯥ ꯁꯨ ꯂꯩꯗꯤ ꯂꯩꯌꯦ ꯑꯗꯨꯕꯨ ꯌꯥꯝ ꯇꯣꯏꯅꯗꯤ ꯂꯩꯗꯦꯕ ꯀꯨꯏꯅ ꯀꯨꯏꯅ ꯆꯥꯏꯌꯦꯕ ꯅꯨꯡꯇꯤꯒꯤ ꯆꯥꯗꯦꯕ ꯂꯩꯔꯁꯨ
ꯍꯥꯎ
ꯌꯨꯝ ꯆꯠꯅꯤꯡꯉꯦ ꯑꯃꯁꯨ ꯄꯥꯎ ꯐꯥꯎꯔꯛꯇꯦ
ꯄꯥꯎ ꯐꯥꯎꯔꯛꯈꯤꯗꯦ
ꯑꯝ ꯐꯥꯎ ꯍꯥꯏꯔꯛꯇꯦ
ꯐꯖꯟꯂꯣꯟ ꯇꯧꯔꯤꯉꯩ ꯅꯨꯡꯉꯥꯏꯔꯝꯅꯤ ꯑꯗꯨꯅꯅꯦ
ꯍꯜꯂꯛꯈ꯭ꯔꯕ꯭ꯔꯥ ꯍꯜꯂꯛꯇꯔꯤꯕ꯭ꯔꯥ ꯌꯥꯝ ꯈꯪꯅꯤꯡꯉꯦ
ꯍꯜꯂꯛꯑꯝꯅꯤꯗ ꯃꯤ ꯏꯟꯇꯔꯟ ꯆꯠꯅꯔ ꯃꯇꯝꯅꯤꯅ ꯍꯧꯖꯤꯛꯀꯥꯟꯗꯤ ꯍꯥꯏꯗꯤ
ꯍꯣꯏ ꯍꯟꯗꯛ ꯂꯥꯛꯑꯝꯕꯅꯤ ꯑꯗꯣ
ꯍꯥꯥ
ꯍꯟꯗꯤ ꯍꯜꯂꯛꯑꯃꯅꯦꯕ
ꯑꯩ ꯍꯪꯕꯤꯌꯨꯔꯣ ꯍꯣꯔꯦꯟ
ꯑꯁ ꯅꯕꯥꯟꯅꯤ ꯈꯠꯅꯕꯗꯨꯕꯨ
ꯇꯨꯝꯃꯝꯗꯧꯕꯨ ꯃꯥꯟꯖꯤꯜꯂꯛ ꯑꯦꯂꯦꯗ ꯑꯩ ꯋꯥꯈꯜꯗꯗꯤ ꯇꯨꯝꯃꯝꯗꯧ ꯃꯥꯟꯁꯤꯜꯂꯦꯕ
ꯅꯪꯒꯤꯔꯣ
ꯑꯥ ꯑꯩ ꯇꯨꯝꯃꯗꯤ ꯑꯩ ꯅꯪꯉꯣꯟꯗ ꯀꯣꯜ ꯇꯧꯕꯤꯌꯣ ꯍꯥꯏꯔꯛꯀꯦ ꯀꯣ
ꯍꯣꯏ ꯍꯣꯏ
ꯈꯪꯗ꯭ꯔꯦꯗ ꯄꯨꯟꯁꯤꯁꯦ ꯌꯥꯝ ꯋꯥꯏꯑꯦ ꯀꯩ ꯍꯥꯏꯗꯣꯏꯅꯣ ꯑꯋꯥꯕ ꯃꯌꯥꯝꯁꯦ ꯊꯝꯖꯤꯟꯅꯕ
ꯑꯗꯨꯅꯅꯦ ꯁꯤꯅꯤꯡꯉꯦ ꯑꯗꯨꯒ ꯑꯅꯧꯕ ꯄꯨꯟꯁꯤꯗ ꯑꯃꯨꯛꯀ ꯍꯧꯗꯣꯛꯅꯤꯡꯉꯦ ꯍꯥꯏꯁꯤꯅꯤ
ꯀꯩ ꯂꯝꯗ ꯄꯣꯛꯅꯤꯡꯒꯦ ꯑꯁ ꯍꯥꯏꯔꯛꯑꯅꯨ ꯌꯥꯔꯦ ꯇꯣꯛ
ꯑꯗꯨꯝ ꯑꯩꯈꯣꯏꯅ ꯄꯣꯛꯅꯐꯝꯗ ꯑꯗꯨꯝ ꯄꯣꯛꯅꯤꯡꯉꯤꯗ
ꯎꯝ
ꯑꯗꯨꯝ ꯄꯨꯟꯁꯤꯗꯣ ꯑꯅꯧꯕꯗ ꯍꯥꯏꯕꯗꯤ ꯍꯧꯅꯤꯡꯉꯦ
ꯎꯝ ꯍꯣꯏ
ꯄꯣꯛꯄꯕꯨꯗꯤ ꯑꯩꯈꯣꯏꯅ ꯑꯩꯈꯣꯏꯒꯤ ꯄꯣꯛꯐꯝꯗꯨꯗ ꯑꯗꯨꯝ ꯄꯣꯛ ꯄꯣꯛꯅꯤꯡꯉꯦ
ꯎꯝ ꯍꯨꯝ ꯊꯣꯡ ꯂꯣꯜꯂꯝꯕ꯭ꯔꯣ ꯅꯣꯏ ꯀꯥꯗꯤ ꯃꯩ ꯃꯨꯊꯠꯂꯝꯕ꯭ꯔꯣ
ꯑꯥ ꯃꯨꯊꯠꯂꯦ
ꯁꯟ ꯍꯨꯔꯥꯟꯕ ꯆꯪꯉꯝꯒꯦꯔꯥꯗꯤ ꯈꯪꯗꯦ ꯑꯁ ꯉꯁꯥꯏ ꯃꯪꯗ ꯃꯪꯕꯗꯣ
ꯄꯨꯛꯅꯤꯡ ꯌꯥꯝ ꯅꯨꯡꯁꯤꯔꯕ꯭ꯔꯣ
ꯍꯣꯏ ꯑꯁꯦꯡꯕ ꯃꯥꯜꯂꯨꯔꯒ
ꯅꯨꯡꯁꯤꯕꯅꯦ ꯑꯗꯨꯃꯥꯏꯅ ꯇꯧꯕꯁꯦ
ꯍꯣꯏ ꯑꯗꯨꯒ ꯑꯩ ꯍꯣꯏ ꯁꯤꯜꯂꯦ ꯑꯗꯨ ꯇꯥꯕ꯭ꯔꯥ
ꯇꯧꯋꯦ ꯑꯧ
ꯑꯣ
ꯌꯥꯝ ꯅꯨꯡꯁꯤꯌꯦ ꯃꯈꯣꯜ ꯗꯣ
ꯑꯗꯣ ꯉꯁꯥꯏꯗꯤ ꯇꯧꯔꯛꯄꯗꯣ ꯃꯪꯗ
ꯎꯝ
ꯍꯧꯒꯠꯂꯒ ꯑꯩꯁꯦ ꯑꯁꯦꯡꯕꯔꯥꯅ ꯃꯤꯠ ꯌꯦꯡꯉꯛꯄꯅꯦꯕ ꯐꯣꯟꯗꯣ
ꯑꯗꯨ ꯑꯣꯏꯔꯝꯗ꯭ꯔꯦ
ꯃꯇꯝ ꯂꯥꯛꯈꯤꯅꯤꯁꯦ ꯃꯥꯒꯤꯁꯨ ꯃꯃꯡꯗꯒꯨꯝꯕ ꯂꯥꯛꯅꯁꯅꯨ
ꯇꯧꯔꯛꯑꯔꯣꯏꯗ
ꯇꯧꯔꯛꯀꯅꯤ ꯇꯧꯔꯛꯄꯅꯤ ꯑꯩ ꯍꯥꯏꯁꯤꯅꯤ ꯃꯇꯝ ꯁꯪꯕ ꯃꯇꯝꯗ ꯇꯧꯔꯛꯀꯅꯤ ꯈꯪꯉꯦ ꯃꯥ
ꯇꯧꯔꯛꯑꯁꯨ ꯅꯨꯡꯁꯤꯡꯗꯧ ꯅꯠ ꯅꯠꯇ꯭ꯔꯦ
ꯍꯣꯏ ꯑꯗꯨꯕꯨꯗꯤ ꯍꯥꯏꯗꯤ ꯅꯤꯡꯁꯤꯡꯉꯒ ꯅꯨꯡꯁꯤꯅ ꯇꯧꯔꯛꯄꯗꯗꯨꯅ ꯍꯦꯟꯅ ꯊꯃꯣꯏꯕꯨ ꯅꯨꯡꯉꯥꯏꯗꯅ
ꯍꯣꯏ ꯑꯁ ꯃꯄꯥꯟ ꯊꯣꯛ ꯃꯄꯥꯟ ꯊꯣꯛꯑꯒ ꯂꯩꯅꯤꯡꯉꯦ ꯗ ꯅꯨꯡ ꯁꯤꯠꯄ ꯁꯤ ꯂꯣꯏꯔꯦ
ꯎꯝ
ꯑꯁꯣꯝꯒꯤ ꯕ꯭ꯂꯣꯛꯇꯤ ꯌꯥꯝ ꯉꯜꯂꯦ ꯑꯥ ꯍꯥꯏꯕꯗꯤ ꯌꯥꯝꯅ ꯃꯩ ꯉꯥꯜꯂꯦꯕ
ꯃꯦꯁ ꯂꯣꯝꯒꯤꯔꯣ
ꯍꯣꯏ
ꯈꯨꯉꯥꯟ ꯑꯃ
ꯐꯖꯕ꯭ꯔꯣ
ꯍꯥꯏꯕꯗꯤ ꯑꯗꯨꯝ ꯍꯥꯏꯕꯗꯤ ꯀꯤꯅꯤꯡꯉꯥꯏ ꯄꯥꯛ ꯑꯣꯏꯗ꯭ꯔꯦꯕ
ꯎꯝ
ꯑꯩꯈꯣꯏꯗꯤ ꯁꯣꯝꯗ ꯌꯦꯡꯉꯣ ꯀꯩꯅꯣ ꯀꯩꯅꯣ ꯂꯝꯄꯥꯛ ꯃꯆꯥ ꯂꯩꯕꯁꯤ ꯁꯤ ꯃꯌꯥꯏꯁꯤ ꯑꯗꯨꯝ ꯃꯝꯃꯦꯅ
ꯎꯝ
ꯑꯁꯣꯝꯒꯤ ꯈꯨꯉꯥꯟ ꯑꯃ
ꯑꯈꯣꯏ ꯃꯃꯥꯡꯒꯤ ꯂꯩꯕ ꯕ꯭ꯂꯣꯛꯇꯣ ꯌꯥꯝ ꯀꯤꯕꯅꯤꯍꯦ
ꯀꯥ ꯀ ꯀꯔꯝꯕ
ꯐꯥꯔꯃꯥꯁꯤ ꯕ꯭ꯂꯣꯛꯇꯣ
ꯀꯤꯌꯦ
ꯎꯝ ꯑꯩꯗꯤ ꯀꯤꯖꯩ ꯑꯗꯨꯕꯨ ꯃꯊꯛꯇ ꯅꯨꯄꯥ ꯑꯃ ꯂꯩꯕꯅꯦꯕ
ꯎꯝ ꯍꯅꯨꯕꯗꯨꯔꯣ ꯑꯗꯣ ꯃꯥꯅ ꯂꯩꯕ ꯖꯒꯥꯁꯦ ꯀꯔꯝꯕꯗꯔꯣ
ꯈꯪꯗꯦ ꯃꯥꯅ ꯂꯩꯁꯦ ꯀꯥꯏꯗꯅꯣ ꯒ꯭ꯌꯥꯟ ꯇꯗꯦ
ꯀꯤꯗꯕ ꯃꯥꯜ ꯃꯥ ꯃꯥꯁꯦ ꯃꯌꯨꯝꯒꯨꯝꯕ ꯆꯠꯅꯤꯡꯗꯕ ꯃꯥꯜꯂꯦꯕꯣ
ꯎꯝ ꯈꯪꯗꯦ ꯃꯆꯥꯁꯤꯡꯅ ꯀꯗꯥꯏ ꯊꯝꯕ꯭ꯔꯥ
ꯃꯌꯨꯝ ꯄꯥꯟꯗꯕꯗ ꯑꯣꯏꯕꯖꯥꯠꯂꯥ
ꯍꯪꯁꯤꯔ ꯅꯣꯡꯃꯥ
ꯃꯤ ꯃꯩ ꯑꯣꯟ ꯇꯧꯕ ꯑꯃꯗꯤ ꯎꯋꯦ ꯑꯅꯤ ꯑꯣꯏꯕ
ꯇꯣꯟꯗ
ꯃꯇꯣꯟꯗ
ꯎꯝ
ꯃꯇꯣꯟꯗꯗꯤ ꯎꯗꯦꯍꯦ ꯁꯦꯀꯦꯟ ꯐ꯭ꯂꯣꯔꯒꯤ
ꯑꯗꯥꯏꯗꯤ ꯀ꯭ꯂꯥꯁ ꯂꯩꯔꯝꯅꯤ
ꯁꯦꯀꯦꯟ ꯐ꯭ꯂꯣꯔꯗ ꯃꯩ ꯑꯣꯟ ꯇꯧꯕ ꯑꯃ ꯂꯩꯌꯦ ꯑꯁꯣꯝꯗ ꯀꯥꯆꯤꯟꯗ ꯑꯃ ꯂꯩꯌꯦ ꯑꯗꯨꯒ ꯐꯥꯔꯁꯠ ꯐ꯭ꯂꯣꯔꯗ ꯑꯃ ꯂꯩꯌꯦ
ꯑꯁ ꯀꯤꯕꯨ ꯀꯤꯖꯩ ꯅꯪ ꯍꯥꯏꯔꯛꯄꯁꯦ ꯌꯥꯔꯦ ꯇꯣꯛꯑꯣ ꯀꯩꯅꯣꯝ ꯀꯩꯅꯣꯝ ꯐꯥꯎꯋꯦ ꯃꯤꯠꯇ ꯀꯁꯪꯁꯪ ꯎꯏ ꯀꯩꯅꯣꯝ ꯀꯩꯅꯣꯝ ꯈꯪꯗꯦ
ꯃꯝ ꯃꯝꯃꯤꯗꯥ ꯑꯁꯤꯡꯕꯒꯤ
ꯃꯤꯔꯣꯝꯒꯤꯗꯤ ꯌꯥꯝ ꯅꯨꯡꯉꯥꯏꯌꯦ ꯍꯥꯏꯌꯣ ꯒꯦꯠ ꯑꯃꯁꯨ ꯄꯥꯟꯖꯤꯜꯂꯤ ꯅꯠꯇ꯭ꯔꯣ
ꯒꯦꯠ ꯑꯅꯤꯅꯤꯍꯦ
ꯍꯥꯏꯗꯤ ꯄꯨꯔꯥ ꯄꯣꯇꯦꯁꯟꯗ ꯄꯨꯔꯥ ꯀꯩ ꯍꯥꯏꯅꯤ
ꯑꯦ ꯑꯩꯈꯣꯏꯗꯤ
ꯏꯐ ꯐꯥꯗꯣꯛꯑꯒ
ꯎꯝ ꯍꯥꯟꯅ ꯅꯨꯄꯥ ꯂꯩꯔꯝꯕꯝꯕꯒꯤꯁꯨ ꯑꯣꯏꯗꯤ ꯑꯣꯏꯕꯅꯤꯗ
ꯍꯣꯏ ꯑꯗꯨꯕꯨꯗꯤ ꯍꯣꯏ ꯈꯪꯗꯦꯗ
ꯅꯣꯡ ꯉꯁꯤ ꯈꯛ ꯈꯪꯉꯦ ꯋꯤꯟꯗꯣ ꯋꯤꯟꯗꯣꯗꯩ ꯌꯦꯡꯕ ꯃꯇꯝꯗ ꯑꯁꯤ ꯅꯨꯄꯤꯈꯣꯏ ꯂꯩꯕ ꯅꯨꯄꯤꯈꯣꯏ ꯂꯩꯕ ꯍꯣꯁꯇꯦꯜꯒ ꯏꯛ ꯅꯛꯑꯦ ꯁꯨꯃꯥꯏ ꯅꯨꯄꯥꯈꯣꯏꯅ ꯌꯦꯡꯕ ꯃꯇꯝꯗ ꯎꯗꯧ ꯃꯥꯜꯂꯦꯕ
ꯎꯝ ꯍꯥꯏꯗꯤ ꯑꯗꯨꯅꯦ ꯍꯥꯏꯁꯦ ꯅꯠꯇ꯭ꯔꯣ ꯃꯊꯛꯇꯩ ꯌꯦꯡꯉꯣꯅꯦ ꯅꯠꯇ꯭ꯔꯣ
ꯑꯣ ꯐꯥꯏꯚ ꯗꯤ ꯁꯤ ꯕꯤꯟꯗꯣꯗ ꯐꯥꯎꯕ ꯍꯥꯏꯕꯗꯤ ꯑꯗꯨꯝ ꯅꯛꯅ ꯎꯑꯦꯕ
ꯎꯝ ꯐꯣꯟ ꯃꯤꯅ ꯐꯣꯟ ꯆꯥꯈꯠꯂ ꯃꯇꯝꯁꯤꯗ ꯖꯨꯝ ꯇꯧꯔ ꯌꯦꯡꯕꯗ ꯅꯠꯇ꯭ꯔꯣ
ꯀꯩꯝꯕꯨꯗꯤ ꯎꯗꯦ ꯑꯗꯨꯅ ꯋꯤꯟꯗꯣꯒꯨꯝꯕ ꯑꯗꯨ ꯑꯗꯨꯝ ꯅꯛꯅ ꯃꯣꯏꯒꯤ ꯕꯤꯜꯗꯤꯡꯗꯣ
ꯎ
ꯈꯪꯗꯦ ꯑꯗꯨꯗꯤ ꯏꯁ ꯀꯣꯛ ꯆꯤꯛꯄꯅ ꯂꯣꯏꯔꯦꯗ ꯀꯔꯤ ꯇꯧꯕꯔꯥ ꯈꯪꯗꯦ ꯍꯣꯏ
ꯉ
ꯑꯁꯣꯝꯒꯤ ꯏꯃꯥꯟꯅꯕꯕꯤꯒꯤꯗꯤ ꯀꯃꯥꯏ ꯇꯧꯔꯕ꯭ꯔꯥ ꯈꯪꯗꯦ ꯄꯥꯎ ꯐꯥꯎꯅꯗ꯭ꯔꯔꯤ
ꯍꯥꯥ
ꯁꯣꯝꯒꯤ ꯏꯃꯥꯟꯅꯕꯤꯗꯨ ꯀꯩ ꯀꯃꯥꯏꯟ ꯇꯧꯔꯕ꯭ꯔꯥ ꯈꯪꯗ꯭ꯔꯦꯕ
ꯗꯤ
ꯀ꯭ꯔꯤꯝ ꯍꯥꯏꯔꯛꯇ꯭ꯔꯦ ꯍꯥꯏꯕ
ꯎꯝ
ꯑꯩ ꯃꯤꯠꯇ ꯀꯩꯅꯣꯝ ꯊꯣꯛ ꯑꯥ ꯃꯤꯠꯇ ꯋꯥꯏꯠ ꯋꯥꯏꯠ
ꯂꯥꯢꯛ ꯄꯊꯣꯔꯛꯑꯦ ꯄꯊꯣꯛꯑꯣ ꯅꯪꯁꯨ
ꯎꯝ ꯅꯪꯁꯨ ꯐꯖꯥꯅ ꯄꯥꯔꯣ
ꯍꯣꯢ
ꯎꯝ
ꯅꯪꯕꯨꯗꯤ ꯄꯥꯔꯁꯨ ꯄꯥꯗ꯭ꯔꯁꯨ ꯑꯗꯨꯝ ꯇꯧꯈꯤꯒꯅꯤꯅꯦ ꯏꯕꯦꯝꯃ
ꯆꯂꯍꯦ
ꯆꯂꯍꯦ
ꯁꯪꯕ ꯃꯇꯝꯗ ꯍꯥꯏꯔꯣꯑꯣ ꯑꯩ ꯅꯪꯕꯨ ꯌꯥꯝ ꯉꯥꯢꯔꯝ ꯉꯥꯏꯔꯝꯒꯦꯀꯣ ꯈꯧꯔꯥꯡꯅ ꯎꯝ